ꯑꯣ
ꯀꯩꯗꯧꯔꯤꯒꯦ ꯏꯚꯥꯏ
ꯍꯤꯞ ꯄꯤꯌꯦ ꯀꯩꯗꯧꯔꯤꯅꯣ ꯅꯪꯗꯤ ꯊꯥꯖꯗꯅ ꯀꯣꯜꯒ ꯇꯧꯔꯛꯏꯅꯦ
ꯑꯩ ꯗꯤ ꯑꯁ ꯊꯕꯛꯗ ꯂꯩꯇ
ꯎꯝ ꯌꯥꯝ ꯐꯩꯀꯣ ꯃꯤꯃꯆꯥꯗꯤ ꯊꯕꯛꯀꯥ ꯊꯕꯛꯀꯥ ꯇꯧꯋꯤ ꯀ‌ꯣ
ꯅꯨꯡꯉꯥꯏꯇꯦꯗ ꯎꯄꯥꯏ ꯂꯩꯇꯕꯒꯤ ꯇꯧꯕꯅ‌ꯦ ꯍꯣꯏꯗ ꯊꯕꯛ ꯇꯧꯕꯁꯨ ꯅꯨꯡꯉꯥꯏ ꯑꯃꯔꯣ ꯑꯃꯗ ꯍꯥꯏꯗꯤ ꯅꯨꯡꯉꯥꯏ ꯑꯃꯗ ꯍꯥꯏꯔꯗꯤ ꯅꯨꯡꯉꯥꯏꯇꯦ
ꯃꯤꯗꯤ ꯉꯥꯄꯥꯜꯂꯝꯗ ꯊꯕꯛꯀꯥ ꯇꯧ ꯋꯤꯀ‌ꯣ ꯅꯣꯏ ꯕꯨ ꯂꯩꯕ ꯎꯝ ꯑꯁ ꯀꯩꯁꯨ ꯇꯧꯗ‌ꯦꯗ
ꯌꯨꯝꯗꯔꯣ
ꯍꯣꯏ
ꯌꯨꯝꯗ ꯂꯩꯕ ꯅꯨꯡꯉꯥꯏꯕ꯭ꯔꯣ
ꯑꯁ ꯅꯨꯡꯉꯥꯏꯇ‌ꯦꯗ ꯀꯩꯅ‌ꯣ
ꯑꯗꯨꯗꯤ ꯂꯥꯛꯑꯣ ꯁ꯭ꯋꯥꯏꯗ ꯆꯠꯃꯤꯟꯅꯁꯦ ꯊꯕꯛ
ꯂꯥꯛꯑꯒ‌ꯦ
ꯃꯐꯝ ꯃꯐꯝ ꯑꯃꯗ ꯆꯠꯄꯁꯨ ꯅꯨꯡꯉꯥꯏꯕꯅꯦ ꯇꯣꯉꯥꯟ ꯇꯣꯉꯥꯟꯅ ꯆꯠꯄꯁꯨ ꯁꯋꯥꯏ ꯗꯗꯤ ꯅꯣꯡꯉꯥꯜꯂꯦ ꯅꯣꯏꯗꯗꯤ ꯃꯝꯕ ꯍꯧꯕ꯭ꯔꯣ
ꯑꯁ ꯃꯝ ꯃꯦꯁꯤꯗꯗꯤ ꯅ‌ꯣꯏ ꯃꯝ ꯈ꯭ꯔ‌ꯦꯌꯥꯝ ꯀꯌꯥꯝ ꯃꯝꯗꯤ ꯃꯝꯗꯦꯕ ꯑꯗꯨ ꯎꯝ ꯅꯨꯡꯉꯥꯏꯖꯤꯅ‌ꯦ ꯅꯪ ꯈꯛꯇ ꯉꯥꯏꯔ‌ꯦꯅꯦ ꯅꯨꯡꯉꯥꯏꯕꯁꯦ
ꯅꯨꯡꯉꯥꯏꯗ ꯆꯥꯛꯗꯇꯤ ꯆꯥꯔꯕꫭ
ꯀꯔꯤ ꯆꯥꯛꯅꯣꯗ ꯊꯣꯡꯕ ꯍꯧꯗ꯭ꯔꯤ
ꯀꯩ ꯃꯊꯦꯜ ꯊꫭꯡꯗꫭꯏꯅꫭ ꯉꯁꯤꯗꯤ ꯑꯩꯗꯤ ꯊꯕꯛꯇ ꯍꯧꯖꯤꯛꯇꯤ ꯕ꯭ꯔꯦꯛ ꯕ꯭ꯔꯦꯛ ꯑꯣꯏꯔꯤꯕꯅꯤꯅꯀꯣ ꯍꯧꯖꯤꯛ ꯉꯥꯇꯪ ꯐꯝꯃꯤꯗ ꯃꯄꯥꯟꯗ
ꯎꯝ
ꯑ ꯃꯄꯥꯟꯗ ꯖꯨꯏꯁꯀꯨꯝꯕ ꯊꯛꯕ ꯂꯩꯌꯦ ꯃꯄꯥꯟ
ꯌꯥꯝ ꯐꯩꯀꯣ ꯃꯤ ꯃꯆꯥꯗꯤ ꯄꯩꯁꯥ ꯌꯥꯝ ꯄꯥꯏꯀꯣ
ꯑꯩ ꯊꯣꯛꯂꯀꯥꯟꯗ ꯀꯩꯀꯩ ꯄꯨꯔꯛꯑꯣ ꯍꯥꯏꯕꯅꯣ ꯅꯪ
ꯀꯔꯤ ꯀꯔꯤꯅꫭ ꯄꯨꯔꯛꯑꫭ
ꯍꯥꯏꯌꫭ ꯑꯗꫭ ꯅꯪꯅ ꯑꯄꯥꯝꯕꯗꫭ ꯑꯆꯥꯄꯣꯠ ꯒꯨꯝꯕꯔꯥ ꯗ꯭ꯔꯦꯁ ꯀꯨꯝꯕꯔꯥ ꯐꯤꯔꯣꯜꯒꯨꯝꯕꯔꯥ
ꯑꯆꯥꯄꯣꯠꯁꯨ ꯐꯦꯔꯣꯟꯁꯨ ꯂꯣꯏ ꯄꯨꯔꯛꯑꯣ ꯑꯩꯒꯤꯗꯤ
ꯄꯨꯔꯛꯀꯦ ꯄꯨꯔꯛꯀꯦ
ꯈꯪꯗ꯭ꯔꯦꯗ ꯀꯩꯗꯧꯁꯤꯔꯣ ꯑꯩꯁꯦ
ꯑꯁ ꯑꯣꯏꯣꯏꯕ ꯆꯠꯇ꯭ꯔꯣ ꯀꯣꯏꯕꯒꯨꯝꯕꯁꯗꯤ ꯆꯠ ꯅꯪ ꯀꯣꯏꯕꯒꯨꯝꯕꯗꯤ ꯆꯠꯇ꯭ꯔꯣ
ꯀꯔꯤ ꯀꯣꯏꯕꯅꯣꯗ
ꯆꯠꯂꯨꯔꫭ
ꯀꯣꯏꯕꯒ ꯆꯠꯅꯤꯡꯗ꯭ꯔꯦꯗ
ꯃꯐꯝ ꯃꯐꯝ ꯂꯩꯇꯕꯒꯤꯔꯣ ꯃꯤ ꯂꯩꯇꯕꯒꯤ
ꯐꯝꯗꯤꯀꯣ ꯌꯥꯝ ꯂꯩꯌꯦꯕ ꯀꯣ ꯑꯗꯨ ꯏꯊꯟꯗꯅꯤꯅ ꯀꯩꯁꯨ ꯎꯄꯥꯏ ꯂꯩꯇꯦ ꯈꯟ
ꯑꯦꯁ ꯑꯩꯈꯣꯏ ꯍꯥꯏꯕꯗꯣ ꯑꯩꯈꯣꯏ ꯍꯥꯏꯕꯗꯣ ꯅꯪ ꯍꯥꯏꯕꯗꯣ ꯆꯠꯁꯤꯀꯣ
ꯑꯁꯦ ꯆꯠꯁꯦ ꯆꯠꯁꯦ ꯍꯥꯢꯔꯒ ꯅꯣꯢꯁꯨ ꯂꯛꯇꯦ ꯁꯨꯡꯂꯥꯛ ꯂꯥꯛꯇ ꯀꯔꯤꯅꯣ
ꯆꯁꯦ ꯍꯥꯏꯕ ꯍꯧ ꯀꯩꯅꯣ ꯄ꯭ꯂꯥꯟꯒꯨꯝꯕ ꯍꯧꯕ ꯌꯥꯔꯦ ꯆꯠꯅꯤꯡꯕꯅ ꯂꯣꯏꯔꯦ ꯑꯩꯗꯤ
ꯆꯠꯂꯁꯦ ꯑ ꯎꯝ ꯅꯦꯛꯁ ꯃꯟ
ꯅꯦꯛꯁ ꯃꯊꯪ ꯊꯥꯗ
ꯎꯝ ꯃꯊꯪ ꯊꯥꯗ ꯑꯗꯨꯣ ꯂꯥꯛꯑꯣ ꯑꯗꯨ ꯑꯗꯨꯗ ꯆꯠꯂꯨꯁꯦ
ꯅꯪꯗꯤ ꯀꯃꯥꯏꯅ ꯇꯧꯅꯤ ꯑꯗꯨꯗꯤ ꯌꯨꯝꯗ ꯌꯨꯝꯗ ꯍꯥꯟꯅ ꯂꯥꯛꯑꯗꯣꯏꯔꯣ ꯅꯠꯇ꯭ꯔꯒ ꯑꯗꯨ ꯑꯗꯨꯗ ꯂꯩꯥꯏꯔꯒ ꯆꯠꯇꯣꯢꯕ
ꯑꯗꯨ ꯑꯁꯤꯗ ꯂꯩꯗꯣꯏꯅꯦ ꯀꯩꯅꯣ ꯑꯁꯤꯗ ꯂꯥꯛꯑꯣ ꯀꯔꯤꯅꯣ
ꯅꯪꯗꯤ ꯌꯨꯝ ꯂꯥꯛꯅꯤꯡꯉ ꯌꯨꯝ ꯂꯥꯛꯅꯤꯉꯥꯏ ꯈꯜꯂꯦ ꯍꯥꯏꯕꯒꯤꯅꯤ
ꯀꯔꯤꯅꯣ ꯈꯪꯗꯦꯗ ꯂꯥꯛꯁꯦꯅ ꯈꯪꯗꯦ ꯑꯁ ꯈꯪꯗꯦ ꯒ꯭ꯌꯥꯟ ꯃꯦꯟ ꯇꯥꯗꯦ ꯑꯩ
ꯄꯨꯟꯅꯁꯨ ꯆꯠꯃꯤꯟꯅꯁꯦ ꯂꯥꯛꯑꯣ ꯑꯗꯨꯗꯤ ꯑꯗꯨ ꯀꯣꯏꯕ ꯅꯨꯃꯤꯠꯇ ꯀꯨꯝꯃꯤꯟꯅꯕ ꯌꯥꯏꯅ
ꯌꯥꯗꯤ ꯌꯥꯢꯌꯦ
ꯑꯗꯨ ꯂꯥꯛꯏꯕ ꯁꯔꯨꯗꯤ ꯊꯥ ꯌꯥꯝꯑꯦ ꯅꯨꯃꯤꯠ ꯌꯥꯝ ꯂꯩꯑꯦ ꯍꯧꯖꯤꯛꯇꯤ ꯃꯊꯪ ꯊꯥꯗ ꯆꯠꯂꯁꯦ ꯍꯥꯏꯔꯗꯤ
ꯆꯠꯁꯦ ꯑꯗꯨꯗꯣ ꯏꯃꯥꯟꯅꯕꯤꯁꯤꯡꯗꯣ ꯑꯩ ꯀꯩꯅꯣ ꯇꯧꯈ꯭ꯔꯒꯦ ꯑꯗꯨ ꯂꯥꯛꯑꯣ
ꯂꯥꯛꯂꯅꯤ ꯑꯩꯁꯨ ꯑꯩ ꯁꯤꯗ ꯂꯩꯕ ꯃꯤ ꯑꯈꯣꯏ ꯑꯈꯣꯏ ꯏꯕꯨꯡꯗꯣ
ꯎꯝ
ꯃꯥꯁꯨ ꯊꯥ ꯊꯥ ꯊꯥꯗꯗꯤ ꯁꯨꯇꯤ ꯂꯩꯌꯦꯕ
ꯎꯝ
ꯑꯗꯣ ꯑꯗꯣ ꯃꯥ ꯁꯨꯇꯤ ꯑꯃꯨꯛ ꯄꯤꯔꯀꯥꯟꯗ ꯑꯩꯁꯨ ꯍꯥꯢ ꯍꯥꯏꯒꯦ ꯃꯥ ꯁꯨꯇꯤ ꯍꯥꯏꯔꯅꯤ ꯃꯥ ꯁꯨꯇꯤ ꯂꯩꯒꯅꯤ ꯍꯥ ꯍꯥꯟꯅ ꯈꯪꯉꯗꯤ ꯑꯩꯁꯨ ꯍꯥꯏꯒꯅꯤ ꯃꯣꯏꯅ ꯃꯣꯏꯁꯦ ꯃꯤꯠ ꯁꯨꯇꯤ ꯄꯤꯕꯗꯣ ꯅꯨꯃꯤꯠ ꯎꯝ ꯇꯔꯥꯒꯨꯝꯕ ꯇꯔꯥ ꯅꯤꯐꯨꯒꯨꯝꯕꯗ ꯑꯗꯨꯝ ꯑꯗꯨ ꯐꯥꯎ ꯄꯤꯌꯦꯕ
ꯎꯝ
ꯁꯨꯇꯤ ꯄꯤꯔꯅꯤ ꯍꯥꯏꯔꯗꯤ ꯑꯩꯁꯨ ꯈꯥꯡꯍꯟꯉꯦ ꯅꯣꯏꯅ
ꯑꯁ ꯈꯪꯗ꯭ꯔꯦꯗ
ꯑꯗꯣ ꯏꯁꯤꯡ ꯃꯐꯝꯗ ꯆꯥꯗꯣꯏꯔꯣ ꯆꯠꯂꯅꯤ
ꯈꯪꯗꯦ ꯏꯁꯤꯡ ꯃꯐꯝꯗ ꯆꯄ ꯌꯥ ꯑꯁ ꯃꯤ ꯌꯥꯃꯤꯗꯥ
ꯀꯤꯗ꯭ꯔꯣ ꯏꯁꯤꯡꯐꯝꯗꯥꯏꯗ ꯀꯤꯗ꯭ꯔꯣ
ꯑꯗꯣ ꯃꯐꯝ ꯈꯔ ꯐꯖꯕ ꯃꯐꯝꯗ ꯑꯗꯨ ꯇꯥꯟꯅꯔꯒ ꯑꯈꯣꯏ
ꯑꯥ ꯀꯩꯅꯣ ꯏꯁꯤꯡ ꯁꯅꯕ ꯃꯐꯝ ꯂꯩꯕꯗꯨ
ꯎꯝ
ꯑꯗꯨꯒꯨꯝꯕꯗꯤ ꯇꯟꯕ꯭ꯔꯣ
ꯌꯥꯏꯗ
ꯀꯣ ꯃꯐꯝ ꯌꯥꯝ ꯂꯩꯗ ꯑꯈꯣꯏꯅ ꯑꯈꯣꯏꯅ ꯂꯥꯛ ꯌꯨꯝ ꯂꯥꯛꯇꯕꯤꯗ ꯑꯗꯨ ꯅꯨꯃꯤꯠꯇꯨ ꯆꯠꯂꯒ ꯀꯩ ꯀꯩ ꯆꯥꯛ ꯊꯣꯡꯕ ꯀꯔꯤ ꯀꯔꯥ ꯆꯥꯅꯤꯡꯅ ꯆꯠ ꯆꯠꯂꯁꯨ ꯅꯪ ꯍꯥꯏꯕ ꯃꯐꯝꯁꯨ ꯑꯗꯨꯝ ꯌꯥ ꯌꯥꯏꯅ
ꯎꯝ ꯌꯥꯏꯗ ꯃꯐꯝꯗꯤ ꯑꯁ ꯋꯥꯠꯇꯦꯗ ꯃꯐꯝꯗꯤ ꯌꯥꯝ ꯂꯩꯩꯌꯦ ꯑꯗꯣ ꯅꯣꯏꯅ ꯂꯥꯛꯑꯗꯤ ꯌꯥꯔꯦ
ꯂꯥꯑꯅꯤ ꯀ꯭ꯌꯥ ꯀꯌꯥ ꯀꯌꯥ ꯂꯧꯊꯣꯛꯁꯤꯔꯣ ꯍꯥꯏꯕꯁꯨ ꯑꯗꯨꯁꯨ ꯍꯥꯏꯗꯣꯏꯅꯤ
ꯑ ꯑꯗꯣ ꯅꯪ ꯅꯪ ꯅꯪ ꯂꯥꯛꯀꯦ ꯍꯥꯏꯕ ꯃꯇꯝꯗꯣ ꯍꯥꯏꯔꯛꯑꯣ ꯑꯗꯨꯒ ꯂꯣꯏ ꯀꯩꯅꯣ ꯇꯧꯔꯁꯦ ꯀꯣꯜ ꯇꯧꯔꯒ ꯍꯥꯏꯅꯔꯁꯦ
ꯎꯝ ꯑꯗꯣ ꯈꯪꯗꯦꯅꯦ ꯏꯔꯥꯡꯁꯤꯗ ꯂꯥꯛ ꯃꯥꯁꯨ ꯅꯣꯏ ꯑꯕꯨꯡꯁ ꯁꯨꯇꯤ ꯂꯩꯔꯗꯤ ꯂꯥꯛꯀꯦ ꯍꯥꯏ ꯍꯥꯏꯈꯤꯒꯦ ꯑꯩꯁꯨ ꯑꯗꯨꯝ ꯆꯠꯀꯦ ꯍꯥꯏꯕꯗꯣ
ꯂꯥꯛꯑꯣ ꯂꯥꯛꯑꯣ ꯉꯥꯏꯔꯒꯦ ꯑꯗꯣ ꯋꯥꯔꯤ ꯁꯥꯔꯁꯤ ꯑꯩꯈꯣꯏꯁꯨ ꯄꯨꯟꯅ ꯑꯗꯨꯒ ꯀꯥꯏꯗꯅꯣ ꯆꯠꯅꯤꯡꯉꯥꯏꯗꯣ ꯑꯗꯣ ꯀꯩꯅꯣ ꯋꯥꯔꯤ ꯁꯥꯔꯁꯦ
ꯎꯝ
ꯀꯣꯏꯕ ꯐꯥꯎ ꯆꯠꯄ ꯐꯪꯗ꯭ꯔꯦꯅꯦ ꯑꯩꯈꯣꯏꯁꯦ ꯌꯥꯗ꯭ꯔꯦ
ꯑꯃꯗꯣ ꯈꯨꯟꯗ ꯂꯩꯕꯗꯣ
ꯎꯝ
ꯈꯨꯟꯗ ꯂꯩꯕꯗꯨ ꯊꯕꯛ ꯂꯩꯔꯗꯤ ꯀꯨꯝꯒꯦ ꯍꯥꯏꯕꯅꯤ ꯃꯥꯁꯨ ꯊꯕꯛ
ꯑꯗꯣ ꯀꯨꯝꯒꯦ ꯍꯥꯏꯌꯦ ꯊꯕꯛ ꯂꯩꯇꯕꯒꯤ ꯑꯩꯒꯤꯁꯨ ꯊꯕꯛ ꯍꯥꯏꯕꯤꯒꯦꯀꯣ ꯍꯥꯏꯕ ꯑꯦ ꯉꯁꯥꯏꯗꯣ ꯑꯌꯨꯛꯇ ꯀꯣꯜ ꯇꯧꯔꯛꯑꯦ ꯃꯥꯗꯨ ꯑꯌꯨꯛꯇ ꯀꯣꯜ ꯇꯧꯔꯛꯑ ꯀꯩꯗꯧꯔꯤꯅꯣ ꯍꯥꯏꯕ ꯑꯗꯨꯒꯤ ꯑꯩꯅ ꯇꯨꯝꯃꯤꯅꯤ ꯍꯥꯏꯕꯒꯤ ꯑꯣ ꯇꯨꯝꯃꯣ ꯇꯨꯝꯃꯣ ꯍꯥꯏꯔꯒꯀꯣ ꯀꯣꯜ ꯀꯛꯊꯠꯈ꯭ꯔꯦ ꯀꯛꯈꯔ꯭ꯦ ꯃꯥꯅ
ꯑꯗꯨꯏꯁꯨ ꯀꯨꯝꯅꯤꯡꯉꯦ ꯍꯥꯏꯕꯅꯤ ꯊꯕꯛ ꯂꯩꯕꯒꯤ ꯑꯗꯨꯝ ꯂꯦꯞꯄꯅꯤ ꯍꯥꯏ ꯈꯪꯗꯦꯗ ꯃꯉꯣꯟꯗꯁꯨ ꯍꯥꯏꯕꯤꯌꯨ
ꯊꯕꯛꯀ ꯐꯪꯗ꯭ꯔꯦꯗ ꯑꯩꯈꯣꯏꯗꯤ
ꯀꯅꯥ ꯀꯅꯥ ꯆꯠꯇꯣꯏꯅꯣ ꯑꯅꯣꯏꯕꯤ ꯑꯅꯣꯏꯕꯤꯒ ꯃꯃꯥꯟꯅꯕ ꯃꯃꯥꯟꯅꯕꯤ ꯌꯥꯝ ꯂꯩꯗꯅ
ꯃꯃꯥꯟꯅꯕꯤ ꯍꯥꯏꯗꯤ ꯀꯅꯥꯅꯣ ꯃꯃꯥꯟꯅꯕꯤ
ꯑꯅꯣꯏꯕ ꯑꯅꯣꯏꯕ ꯅꯨꯄꯤ ꯑꯃ ꯃꯥꯒ ꯂꯩꯃꯤꯟꯅꯕ ꯅꯨꯄꯤꯁꯤꯡꯗꯣ
ꯃꯥꯗꯤ ꯃꯆꯦꯈꯣꯏꯗ ꯂꯩ ꯍꯥꯏꯕꯅꯦ ꯍꯟꯗꯛꯇꯤ
ꯑꯣ ꯅꯠꯇꯦ ꯆꯠꯂꯁꯨ ꯍꯥꯏꯕꯅꯦ ꯑꯩꯗꯤ ꯑꯩꯈꯣꯏ ꯑꯩꯈꯣꯏꯅ ꯍꯥꯏꯕꯗꯣ ꯆꯠ ꯆꯠ ꯆꯠꯂꯗꯤ ꯑꯅꯣꯏꯕ ꯑꯅꯣꯏꯕꯤ ꯃꯃꯥꯟꯅꯕꯤꯒ ꯑꯗꯨꯁꯨ ꯆꯠ ꯀꯗꯣꯏꯔꯣ ꯍꯥꯏꯕ
ꯍꯁ ꯈꯪꯗꯦꯗ ꯑꯗꯨꯗꯤ
ꯑꯗꯨꯗꯤ ꯑꯩꯈꯣꯏ ꯃꯔꯤ ꯈꯛꯇꯪ ꯉꯥꯏꯔꯤꯅꯦ
ꯑꯩꯈꯣꯏ ꯃꯔꯤꯈꯛꯇꯔꯣ ꯑꯃ ꯑꯅꯤ ꯑꯃ ꯑꯅꯤ ꯑꯍꯨꯝ ꯑꯃ ꯑꯅꯤ ꯑꯍꯨꯝ ꯃꯔꯤ ꯃꯉꯥ ꯇꯔꯨꯛ ꯌꯥꯝ ꯂꯩꯍꯦ ꯀꯔꯤꯅꯣ ꯅꯪ ꯉꯥꯡꯉꯤꯁꯦ
ꯃꯉꯥ
ꯈꯨꯟꯗꯁꯨ ꯂꯩꯌꯦ ꯁꯤꯗꯁꯨ ꯑꯃ ꯂꯩꯔꯤꯁꯤꯗꯤ
ꯈꯨꯟꯗ ꯑꯃ ꯑꯩꯅꯦ ꯑꯅꯤ ꯂꯩꯗꯅ
ꯎꯝ
ꯑꯁꯤꯗ ꯂꯩꯕ ꯑꯅꯤꯅꯦ ꯑꯗꯨꯒ ꯅꯣꯏꯗ ꯂꯩꯕ ꯑꯍꯨꯝꯅꯦꯗꯅ
ꯅꯣꯏꯗ ꯂꯩꯕ ꯅꯣꯏ ꯅꯣꯏ ꯈꯨꯟ ꯈꯨꯟꯗ ꯂꯩꯕ ꯑꯅꯤ ꯂꯩꯔꯦꯗꯅꯥ ꯍꯧꯖꯤꯛ
ꯎꯝ
ꯈꯨꯟꯗ ꯑꯅꯤ ꯂꯩꯔꯦ ꯑꯗꯨꯒ ꯅꯪꯅꯦ ꯑꯩꯅꯦ ꯑꯅꯣꯏꯕꯤꯅꯦ ꯑ ꯑꯗꯨꯒ ꯏꯅꯥꯛꯇ ꯂꯩꯕ ꯅꯨꯄꯤ ꯑꯃꯗꯨꯅꯦ
ꯈꯨꯟꯗ ꯑꯍꯨꯝꯂꯣ ꯀꯅꯥꯅꯣꯒꯦ ꯅꯤꯡꯁꯤꯡꯂꯕꯤꯒ ꯈꯨꯟꯗ ꯑꯃ ꯑꯃ ꯑꯃꯋꯥꯠꯈꯤꯕꯗꯣ ꯀꯅꯅꯣꯅꯦ
ꯑꯃꯗꯣ
ꯎꯝ
ꯂꯣꯏꯔꯦꯗ ꯑꯁ ꯃꯅꯤꯡ ꯂꯩꯀꯥꯏꯒꯤꯗꯣ
ꯑꯣ ꯑꯣ ꯑꯣ ꯑꯣ
ꯃꯅꯤꯡ ꯂꯩꯀꯥꯏꯗ ꯑꯅꯤ ꯂꯩꯌꯦ ꯑꯍꯨꯝꯅꯦ ꯈꯨꯟꯅ ꯂꯩꯔꯤꯁꯦ
ꯑꯣ